ꯍ ꯍꯜꯂꯣ ꯍꯜꯂꯣ ꯍꯜꯂꯣ ꯀ ꯊ꯭ꯔꯣ
ꯀꯥꯕ꯭ꯔꯣ
ꯇꯌꯦ ꯇꯥꯏꯌꯦ
ꯀꯩ ꯍꯥꯏꯗꯣꯏꯅꯣꯅꯦ
ꯆꯊꯕ
ꯁꯥꯔꯦ
ꯇꯩ ꯃꯊ ꯆꯒꯦ
ꯑ ꯉꯁꯤꯁꯦ ꯑꯩꯈꯣꯏ ꯎꯁꯣꯞ ꯂꯩ ꯎꯁꯣꯞꯀꯤ ꯆꯥꯏ ꯆꯥꯔꯦ
ꯀꯔꯤ ꯆꯥꯏꯕ
ꯍꯤꯟꯖꯥꯡ ꯍꯋꯥꯏ
ꯑꯣ ꯍꯧꯒꯅꯤ ꯍꯧꯒꯅꯤ ꯍꯧꯒꯅꯤ
ꯍꯣꯏ ꯍꯣꯏ
ꯎ ꯀꯩ ꯇꯧꯔꯝꯃꯤꯅꯣ
ꯀꯝ ꯇ ꯍꯗꯦ
ꯎꯝ ꯌꯥꯝ ꯊꯦꯡꯉꯦꯅ ꯅꯪ ꯀꯣꯜ ꯇꯧꯔꯛꯀꯦ ꯍꯥꯏꯔꯒ
ꯑꯩꯗꯣ ꯍꯩꯇꯕ ꯁꯤꯁꯦ ꯑꯗꯨꯒꯤꯅꯦ ꯍꯥꯏꯗꯤ ꯀꯥꯏꯗ ꯅꯝꯗꯣꯏꯅꯣ ꯈꯪꯗꯕꯒꯤꯦ ꯇꯧꯕ
ꯎꯝ ꯎꯝ ꯀꯥꯏ ꯂꯩꯒꯦ ꯀꯥꯏꯗ ꯂꯩꯒꯦ ꯍꯧꯖꯤꯛꯀꯥꯟꯕꯨ
ꯍꯧꯖꯤꯛꯁꯤꯔꯥ
ꯍ ꯅꯨꯡꯉꯥꯏꯒꯅꯤ ꯃꯅꯤꯄꯨꯔꯗ ꯂꯩꯕ꯭ꯔ
ꯑ ꯅꯪꯗꯤ ꯃꯅꯤꯄꯨꯔꯗ ꯂꯩꯇ꯭ꯔꯣ
ꯑꯩ ꯃꯅꯤ ꯀꯨꯔꯗ ꯂꯩ ꯂꯩꯇ
ꯀꯥꯏꯗ ꯂꯩꯒꯦ ꯑꯣ
ꯑꯩ ꯃꯦꯘꯂꯌꯥꯗ ꯁꯤꯤꯂꯣꯡꯗ
ꯅꯨꯡꯉꯥꯏꯕ꯭ꯔꯥ ꯑꯗꯨꯗ ꯂꯩꯕ
ꯍꯣꯏ ꯑꯗꯨꯅꯉꯥꯏ ꯌꯥꯝ ꯁꯥꯕ ꯑꯣꯏꯗꯕꯅꯤꯀꯣ
ꯃꯅꯤꯄꯨꯔꯁꯨ ꯌꯥꯝ ꯅꯨꯡꯉꯥꯏꯗ
ꯑ
ꯃꯅꯤꯄꯨꯔꯁꯨ ꯌꯥꯝ ꯅꯨꯡꯉꯥꯏꯌꯦ ꯑꯗꯨꯗꯒꯤ ꯍꯦꯜꯂꯦꯕ ꯃꯅꯤꯄꯨꯔꯅ ꯍꯦꯟꯅ
ꯑꯗꯨꯒꯤꯅꯤ ꯑꯩꯅ ꯃꯅꯤꯄꯨꯔ ꯃꯤꯁ ꯇꯧꯕꯁꯤ ꯁꯥꯗꯦꯔ ꯏꯪꯕꯅ ꯂꯣꯏꯔꯦ ꯁꯤꯗꯗꯤ
ꯑꯁ ꯅꯨꯡꯉꯥꯏꯅꯤꯅꯦ ꯑꯗꯨꯗꯤ
ꯅꯨꯡꯉꯥꯏꯇꯦꯗ ꯁꯥꯕ ꯃꯐꯝꯗ ꯁꯥꯕ ꯃꯐꯝꯗ ꯂꯩꯅꯤꯡꯉꯦ
ꯑꯁ ꯗꯦꯂꯤꯗ ꯂꯩꯌꯣ
ꯑꯗꯨꯅꯦ ꯗꯦꯍꯤꯗ ꯆꯠꯈ꯭ꯔꯅꯤ ꯃꯊꯪ ꯊꯥ ꯃꯊꯪ ꯊꯥꯗ ꯗꯦꯠꯅꯤ ꯆꯠꯈ꯭ꯔꯅꯤ ꯁꯤ ꯌꯥꯝ ꯏꯪꯉꯤ
ꯑꯦ ꯗꯦꯜꯂꯤꯗꯗꯤ ꯈꯥꯡꯕ ꯉꯝꯗꯕꯅꯤꯀꯣ
ꯗꯦꯍꯤꯗꯗꯤ ꯅꯨꯡꯉꯥꯏꯔꯅꯤ ꯁꯥꯕꯒꯤ ꯃꯉꯥꯔꯛ ꯇꯔꯨꯔꯛ ꯏꯔꯨꯕ ꯌꯥꯏ ꯑꯗꯨꯒ ꯐꯦꯟ ꯊꯥꯔꯅꯤ
ꯁꯥꯕꯗꯣ ꯁꯨꯡꯐꯠ ꯐꯠꯇꯕꯅꯦꯕ
ꯑꯗꯣ ꯏꯪꯕꯁꯨ ꯌꯥꯝ ꯇꯜ ꯂꯩꯗꯤ ꯏꯔꯨꯕꯁꯨ ꯏꯁꯤꯡ ꯐꯨꯠꯀꯅꯤ ꯑꯦꯟ ꯗꯦꯟ ꯊꯕꯛꯁꯨ ꯇꯧꯅꯤꯡꯗꯦ ꯏꯁꯤꯡꯁꯨ ꯄꯥꯏꯅꯤꯡꯗꯦ ꯑꯥꯏꯅ ꯍꯉꯗꯤ
ꯍꯣꯏ ꯑꯗꯨ ꯀꯛ ꯍꯥꯏꯗꯤ ꯗꯦꯜꯂꯤꯗꯅ ꯑꯃꯨꯛ ꯏꯁꯤꯡ ꯑꯊꯦꯡ ꯍꯥꯏꯗꯤ ꯏꯁꯤꯡ ꯁꯤꯖꯤꯟꯅꯕ ꯂꯣꯏꯅꯃꯛ ꯁꯥꯔꯅꯤ ꯍꯣꯠ ꯑꯣꯏꯔꯅꯤ ꯆꯥꯛꯁꯨ ꯍꯥꯎꯇꯦ ꯌꯦꯟꯁꯥꯡꯁꯨ ꯍꯥꯎꯇꯦ
ꯗꯦꯜꯗ ꯂꯩ ꯗꯦꯜꯍꯤꯗ ꯂꯩꯔꯝꯕ꯭ꯔꯣ
ꯑꯩꯖ
ꯎꯝ
ꯂꯩ ꯍꯣꯏ
ꯊꯥ ꯀꯌꯥ ꯆꯍꯤꯍꯤ ꯀꯌꯥ ꯂꯩ ꯔꯛꯦ ꯎꯝ
ꯑꯅꯤ
ꯑꯣ ꯀꯩꯗꯧꯔ ꯂꯩꯔꯝꯕꯅꯣ ꯊꯕꯛ ꯇꯧꯔꯒ ꯂꯩꯕ꯭ꯔꯥ
ꯇꯎꯗꯦ ꯃꯤꯔꯤꯦꯝ ꯃ ꯑꯣꯏꯔꯒ
ꯑꯁ ꯋꯥꯒꯗꯤ
ꯃꯤꯔꯦꯝ ꯑꯣꯏꯔꯒ ꯂꯩꯔꯝꯃꯦ ꯀꯩ ꯍꯥꯏꯗꯣꯏꯅꯣ ꯈꯪꯗ꯭ꯔꯦꯅꯦ ꯎꯝ
ꯊꯕꯛ ꯆꯠꯂꯣꯏꯏꯔꯣꯡ ꯑꯁꯤꯗꯤ
ꯊꯕꯛ ꯆꯠꯂꯣꯏ ꯆꯠꯀꯗ꯭ꯔꯣ
ꯆꯂꯣ ꯌꯦꯁꯨ ꯆꯂꯣꯒ
ꯐꯔꯤꯔ
ꯐ꯭ꯔꯤꯅꯤ ꯍꯕꯏꯗꯦ ꯐ꯭ꯔꯤꯅꯤ ꯍꯦꯕꯏꯗꯦ
ꯀꯩꯒꯤꯦ ꯀꯩꯝ ꯇꯧꯗ꯭ꯔꯕ
ꯊꯕꯛ ꯇꯧꯗꯦ ꯑꯩꯗꯤ
ꯀꯩꯒꯤꯅꯣꯝꯕ
ꯊꯕꯛ ꯇꯧꯗꯦ ꯊꯕꯛ ꯊꯤꯔ ꯂꯩꯕꯅꯤ ꯊꯕꯥꯎ ꯐꯪꯅ ꯄꯥꯏꯅ
ꯑ ꯗꯦꯜꯂꯤꯗ ꯗꯦꯜꯂꯤꯗ ꯊꯕꯛ ꯌꯥꯝ ꯂꯩꯕꯅꯦ
ꯊꯂꯛ ꯍꯥꯏꯁꯦ ꯑꯩꯒꯤꯅ ꯑꯦꯛꯖꯥꯝ ꯊꯥꯔꯒ ꯂꯩꯕ
ꯑꯣ ꯀꯝꯗꯔꯦ
ꯁꯨ ꯊꯕꯛ ꯌꯥꯝ ꯂꯩꯕꯅꯤꯅ ꯑꯩ ꯉꯥꯏꯍꯥꯛꯇꯪ ꯊꯕꯛ ꯇꯧꯔꯨꯔ ꯁ ꯍꯥꯏꯅ ꯈꯪꯕꯅꯤ ꯏꯟꯀꯝ ꯂꯩꯇ꯭ꯔꯕꯒꯤ ꯄꯔꯤꯅꯤ ꯐꯦꯃꯤꯂꯤꯗꯤ ꯅꯤꯔ ꯆꯥꯕꯁꯦ ꯑ
ꯑꯗꯨꯅ ꯅꯨꯡꯉꯥꯏꯇ꯭ꯔꯣ ꯊꯕꯛ ꯇꯧꯔꯗꯤ ꯋꯥꯕꯅꯤ ꯀꯩꯅꯣ ꯋꯥꯅꯤ ꯐ꯭ꯔꯤꯗ ꯂꯩꯕꯅ ꯍꯦꯟꯅ ꯅꯨꯡꯉꯥꯏꯇ꯭ꯔꯣ
ꯑꯗꯨꯗꯤ ꯅꯨꯡꯉꯥꯏꯗꯤ ꯅꯨꯡꯉꯥꯏ ꯑꯗꯨ ꯄꯩꯁꯥ ꯗꯔꯀꯥꯔ ꯑꯣꯏꯕ ꯀꯥꯟꯗ ꯑꯗꯨꯝ ꯅꯤꯕꯗꯣ ꯇꯜꯂꯦ ꯑꯗꯨꯅ
ꯐ꯭ꯔꯤꯗꯗꯤ ꯁꯤꯖꯤꯟꯅꯕꯗꯣ ꯍꯥꯏꯗꯤ ꯃꯔꯝ ꯂꯩꯔꯒꯗꯤ ꯂꯧꯕ ꯌꯥꯏ ꯃꯔꯝ ꯂꯩꯇ꯭ꯔꯒꯗꯤ ꯂꯧꯕ ꯌꯥꯗꯦꯗꯅ ꯃꯣꯏꯗꯤ ꯂꯧꯕꯗ
ꯎꯝ
ꯁꯤꯖꯤꯟꯅꯅꯤꯡꯕꯗꯣ ꯐ꯭ꯔꯤ ꯑꯣꯏꯗꯦꯗꯅ
ꯍꯥ ꯑꯣ ꯈꯕꯤ ꯌꯦꯡꯕ꯭ꯔꯣ
ꯌꯦꯡ ꯌꯦꯡꯗꯦ
ꯅꯪꯅ ꯃꯥꯟꯅꯕꯤꯗꯦ ꯔꯣꯅꯥꯜꯗꯣ ꯏꯐꯦꯟ ꯃꯥꯜꯂꯤ ꯅꯪ
ꯍꯥ
ꯅꯪ ꯅꯃꯥꯟꯅꯕꯤ ꯔꯣꯅꯥꯜꯗꯣꯒꯤ ꯐꯦꯟꯗꯨ ꯈꯪꯕ꯭ꯔꯣ
ꯑꯣ ꯈꯅꯤ ꯀꯥꯏ
ꯃꯥꯒꯤꯗꯤꯄꯤꯗꯨ ꯑꯣꯏꯔꯒꯦꯔꯥ
ꯍꯣꯏ
ꯃꯥꯅꯦ ꯈꯪꯗꯦ ꯂ
ꯕꯣꯔ ꯌꯦꯡꯕꯕ ꯅꯪꯗꯤ
ꯑ
ꯣꯗꯤꯒꯦꯕ
ꯍꯥ
ꯕꯣꯔꯔꯤꯡꯗꯦꯕ
ꯌꯦꯗ
ꯂꯩꯦ
ꯍꯦꯡꯉꯦꯗꯔ ꯑꯗ ꯀꯗꯌꯥ
ꯍꯥꯏꯕꯗꯤ ꯁꯨꯝ ꯌꯦꯡꯗꯕ꯭ꯔꯕ ꯊꯦꯡꯕꯤꯒꯦꯔꯥ ꯅꯠꯇ꯭ꯔꯒ ꯁꯨꯝ ꯌꯦꯡꯗꯕ꯭ꯔꯥ
ꯊꯦꯡꯕꯒꯤꯁꯨ ꯌꯦꯡꯃꯤꯟꯅꯅꯕ ꯃꯤꯁꯨ ꯂꯩꯇꯕ ꯏꯇꯣꯝ ꯌꯦꯡꯕꯗꯤ ꯇꯟꯕ
ꯀꯔꯝꯕ ꯇꯤꯝ ꯁꯄꯣꯔꯠ ꯇꯧꯒꯦ
ꯕ꯭ꯔꯖꯤꯜ
ꯂꯩꯃ
ꯑꯥ
ꯖ
ꯃꯥꯒꯤ ꯀꯩꯅꯣ ꯍꯥꯏꯗꯤ ꯃꯥꯒꯤ ꯀꯃꯥꯏ ꯍꯥꯏꯅꯤ ꯃꯥꯏ ꯃꯑꯣꯡꯁꯦ ꯑꯩꯅ ꯌꯥꯝ ꯉꯥꯎꯖꯕ ꯍꯥꯏꯇꯥꯔꯦ
ꯎꯝ ꯅ ꯏꯃꯥ ꯑꯣꯏ ꯀꯔꯣ
ꯎꯝ
ꯃꯥꯒꯤ ꯍꯤꯌꯥꯔ ꯏꯁꯇꯥꯏꯜꯗꯨꯗꯤ ꯊꯤꯌꯦ
ꯍꯦꯌꯔ ꯏꯁꯇꯥꯏꯜꯒꯤ ꯅꯠꯇꯕ ꯃꯥꯒꯤ ꯍꯥꯏꯗꯤ ꯀꯥꯔꯟ ꯇꯥꯕ ꯑꯗꯨꯗꯥꯏꯗ ꯀꯃꯅꯦ
ꯃꯥꯗꯤ ꯈꯤꯇꯪ ꯈꯤꯇꯪ ꯊꯦꯡꯕ ꯌꯥꯗꯦ ꯍꯦꯛꯇ ꯏꯟꯖꯨꯔꯤ ꯇꯧꯋꯤꯅꯤ
ꯑꯗꯨꯗꯅꯦ
ꯄꯄꯥ ꯌꯥꯝ ꯊꯣꯛꯇꯦꯅꯦ
ꯑꯦ ꯃꯥꯒꯤ ꯌꯥꯝ ꯊꯤꯅ ꯁꯣꯛꯈ꯭ꯔꯤꯗꯨꯗꯤ ꯍꯟꯗꯛꯇ ꯐꯩ ꯅꯠꯇ꯭ꯔꯣ ꯍꯟꯗꯛꯁꯤꯤꯐꯧꯇ ꯃꯥ ꯁꯥꯟꯅꯕ ꯌꯥꯔꯔꯣꯏꯗꯒꯤ ꯃꯑꯣꯡꯗ ꯂꯩꯔꯝꯕꯅꯦ ꯃꯥ ꯍꯥꯏꯗꯤ ꯆꯠꯄꯐꯥꯎ ꯉꯝꯃꯣꯏ ꯀꯥꯏꯅ ꯉꯝꯃꯔꯣꯏ ꯀꯥꯏꯅ ꯇꯧꯔꯝꯕꯅꯦ
ꯃ ꯑꯍꯥꯟꯕ ꯇꯨ ꯊꯥꯎꯖꯟ ꯐꯣꯔꯇꯤꯟꯗ ꯒꯤ ꯃꯇꯝꯗ ꯍꯦꯟꯅ ꯌꯦꯡꯅꯤꯡꯉꯤꯗ ꯍꯧꯖꯤꯛꯇꯤ ꯃꯁꯛ ꯄꯣꯁꯇꯥ
ꯍꯧꯖꯤꯛ ꯍꯣꯏ ꯍꯧꯖꯤꯛꯅ ꯑꯃꯨꯛ ꯆꯍꯤ ꯌꯥꯝꯈꯠꯂꯛꯄꯩ ꯍꯥꯏꯗꯤ ꯁꯛꯇꯣ ꯈꯔ ꯃꯦꯆꯣꯔ ꯑꯣꯏꯔꯛꯄ ꯂꯄ ꯃꯤꯒꯤꯇ ꯈꯔ ꯎ ꯆꯦꯟꯖ ꯇꯧꯋꯦ ꯑꯗꯨ ꯑꯣꯏꯇꯥꯔꯁꯨ ꯑꯗꯨꯝ ꯌꯦꯡꯕ ꯑꯗꯨꯝ ꯌꯥꯏꯗ ꯑꯗꯨꯅ ꯍꯦꯟꯅ ꯀꯩꯅꯣ ꯃꯥꯜꯂꯦꯕ ꯎꯝ ꯅꯨꯄꯥ ꯃꯥꯜꯂꯦꯕ ꯍꯥꯟꯅ ꯅꯪ ꯑꯉꯥꯡ ꯈꯔ ꯆꯪꯕꯒꯤ ꯈꯤꯇꯪ ꯀꯩꯅꯣ ꯑꯣꯏꯕ
ꯊꯩ ꯀꯌꯥꯁꯨꯒꯦ ꯅꯪꯕꯣ
ꯑꯩꯔꯣ ꯀꯩꯅꯣ ꯑꯩꯇꯤꯟ ꯄ꯭ꯂꯁꯦ
ꯑꯩꯠꯇꯤꯟ ꯄ꯭ꯂꯥꯁ ꯍꯥꯏꯁꯤ ꯀꯌꯥꯅꯣꯅꯦ
ꯅꯨꯄꯥꯗ ꯇꯣꯂꯣꯞ ꯐꯪꯒꯅꯨ ꯅꯨꯄꯤꯗ ꯆꯍꯤ ꯍꯪꯒꯅꯨ ꯍꯥꯏꯕꯗꯣ ꯐꯪꯕ꯭ꯔꯥ
ꯅꯨꯄꯥꯗ
ꯅꯨꯄꯥꯗꯅ ꯁꯦꯂꯔꯤ ꯍꯪꯒꯅꯨ ꯅꯨꯄꯤꯗꯅ
ꯆꯍꯤ ꯍꯥꯡꯒꯅꯨ ꯑ ꯈꯪꯗ꯭ꯔꯤ ꯈꯪꯗ꯭ꯔꯤ ꯁꯪꯉꯣꯟꯒꯤ ꯍ ꯇꯕ ꯑꯩꯅ ꯅꯨꯄꯤꯁꯤꯡꯁ ꯆꯍꯤ ꯆꯍꯤ ꯍꯪꯕꯁꯦ ꯃꯣꯏꯁꯦ ꯍꯥꯏꯕꯤꯅꯤꯡꯗꯦꯅꯤ
ꯍꯥꯏꯕ ꯇꯟꯕꯅꯤꯅꯦ ꯌꯥꯝꯃꯁꯨ ꯌꯥꯝꯗ꯭ꯔꯒꯁꯨ
ꯅꯪꯉꯣꯟꯗꯒꯤꯗꯤ ꯑꯩꯅ ꯍꯜꯂꯝꯃꯅꯤ ꯑꯗꯨꯗꯤ ꯑꯩꯗꯤ ꯀꯨꯟꯊ꯭ꯔꯥ ꯌꯧꯗꯨꯔꯦ
ꯑꯣ ꯑꯗꯨ ꯑꯗꯨꯗꯤ
ꯀꯨꯟꯊ꯭ꯔꯥ ꯌ ꯀꯨꯟꯊ꯭ꯔꯥ ꯌꯧꯒꯗꯧꯕ ꯆꯍꯤ ꯑꯅꯤꯈꯛ ꯉꯥꯏꯔꯦ
ꯑꯗꯨꯗꯤ ꯄꯨꯄꯨ ꯇꯥꯔꯦꯀꯣ ꯀꯀꯥꯥ
ꯑꯦꯁ ꯇꯥꯃꯣ ꯀꯣ ꯇꯥꯃꯣ
ꯑꯁ ꯑꯗꯨꯅ ꯐꯔꯗ꯭ꯔꯥ
ꯎ ꯐꯔꯥꯅꯤ
ꯐꯅꯦ ꯑꯁ
ꯗ ꯌꯥꯝꯕꯨꯡ ꯀꯧꯕꯗ꯭ꯔꯥ ꯌꯥꯝꯕꯨꯡ ꯀꯧꯕ ꯌꯥꯕ꯭ꯔꯣ
ꯌꯥꯝꯕꯨꯡꯁꯦ ꯀꯩꯅꯣꯗ ꯀꯧꯋꯦ ꯑꯩꯈꯣꯏꯒꯤꯗꯤ
ꯀꯃꯥꯏꯅ ꯇꯧꯕꯖꯥꯠꯅꯣ ꯅꯣꯏꯁꯦ ꯒ꯭ꯌꯥꯟ ꯇꯥꯅꯤ ꯑꯣ ꯐꯔꯀꯤꯗ
ꯑꯀꯦ ꯁꯥꯒꯩꯗ ꯁꯥꯒꯩ
ꯑꯩꯅ ꯍꯟꯅ ꯑꯩꯅ ꯀꯩꯅꯣ ꯅꯣꯏ ꯃꯩꯇꯩ ꯃꯆꯥ ꯑꯃ ꯇꯤꯟꯅꯩꯌꯦꯕꯀꯣ ꯆꯤꯅꯕ ꯃꯤꯟꯁ ꯑꯍꯟꯅꯦꯕ ꯌꯥꯝ ꯑꯍꯟꯅꯦꯕꯀꯣ
ꯑꯥ
ꯑꯗꯣ ꯃꯥꯅ ꯑꯁ ꯑꯩꯉꯣꯟꯗ ꯌꯥꯝꯕꯨꯡ ꯑꯣꯏꯅ ꯀꯧꯔꯛꯑꯣ ꯑꯩꯅ ꯍꯥꯏꯌꯦꯕ ꯑꯩꯉꯣꯟꯗ
ꯃꯥꯒꯤ ꯅꯣꯏꯒꯤꯁꯨ ꯌꯨꯝꯅꯥꯛ ꯂꯩꯗꯅ
ꯍꯣꯏ ꯂꯩꯌꯦ ꯂꯩꯌꯦ
ꯌꯨꯝꯅꯥꯛꯇꯣ ꯌꯨꯝꯅꯥꯛꯇꯗ ꯑꯥꯔ ꯀꯦ ꯑꯣꯏꯔꯒꯗꯤ ꯑꯗꯨꯝ ꯑꯗꯨꯃꯥꯏꯅ ꯀꯧꯅꯩꯌꯦꯕ
ꯑꯣ ꯂꯩꯌꯦ ꯂꯩꯌꯦ ꯑꯩꯈꯣꯏꯒꯤꯁꯨ ꯑꯗꯨꯃꯥꯏꯅ ꯀꯧꯕ ꯂꯩꯌꯦ
ꯑꯗꯨꯒꯤ
ꯚꯞ ꯇꯥꯔꯦ ꯚꯞ ꯇꯥꯔꯦ
ꯇꯤꯟꯅꯗꯕ꯭ꯔꯣ ꯃꯩꯇꯩ
ꯌꯥꯝ ꯇꯤꯟꯅꯩ ꯀꯩꯅꯣ ꯏꯃꯥꯟꯅꯕ ꯌꯥꯝ ꯂꯩ ꯀꯩꯅꯣ
ꯑ
ꯑꯩ ꯀꯩꯅꯣ ꯒꯦꯝꯂꯦꯁ ꯈꯪꯕ꯭ꯔꯥ ꯑꯗꯨ ꯂꯩꯔꯝꯃꯦ ꯑꯗꯨꯗ ꯂꯩꯌꯦ ꯑꯩꯈꯣꯏꯗꯤ
ꯑꯣ ꯀꯩꯗꯧꯕꯒꯦ
ꯑꯗꯨꯗ ꯂꯩꯌꯦ ꯍꯥꯏꯃꯤꯗꯥ ꯑꯗꯨ ꯂꯩꯀꯥꯏꯗ
ꯑꯣ
ꯅꯪꯗꯤ ꯀꯥꯏ ꯀꯔꯤ ꯂꯩꯀꯥꯏꯗꯅꯣ ꯍꯥꯏꯕ ꯌꯥꯗꯕ꯭ꯔꯣ ꯁꯤꯁꯦ
ꯌꯥꯗꯦ ꯍꯥꯏꯕꯅꯤ ꯑꯩꯁꯨ ꯈꯪꯗꯦ
ꯑꯗꯨꯗꯤ ꯋꯥꯔꯤ ꯅꯨꯡꯉꯥꯏꯕ ꯑꯃ ꯌꯥꯝ ꯊꯠ
ꯑꯗꯨꯅ ꯇꯕ ꯇꯕꯠ ꯊꯠꯂꯦ ꯑꯗꯨ ꯀꯩ ꯍꯥꯏꯗꯣꯏꯅꯣ ꯑꯩꯁꯨ ꯈꯪꯗ꯭ꯔꯦ
ꯅꯨꯡꯁꯤ ꯋꯥꯔꯤ ꯁꯥꯕꯅ ꯐꯔꯅꯤ
ꯑꯥꯎ ꯄꯨꯟꯁꯤ ꯋꯥꯔꯤ ꯑꯣꯏꯅ ꯇꯧꯔꯁꯦ ꯀꯣꯂꯦꯖ ꯂꯥꯏꯐꯇꯣ ꯅꯨꯡꯉꯥꯏꯔꯛꯄ꯭ꯔꯥꯁ
ꯒꯦꯁ ꯂꯥꯛꯇꯨ ꯨꯃꯥꯏꯔ ꯑꯦ
ꯑꯩꯈꯣꯏꯗꯤ ꯃꯊꯣꯡ ꯃꯔꯥꯡ ꯈꯪꯗꯅ ꯂꯣꯏꯁꯤꯟꯈ꯭ꯔꯦ
ꯀꯂꯦꯖ ꯂꯥꯏ ꯅꯨꯡꯉꯥꯏꯅꯣ ꯀꯂꯦꯖ ꯂꯥꯏꯐ ꯅꯤꯡꯁꯤꯡꯉꯔꯒ ꯑꯗꯨꯗ ꯏꯃꯥꯟꯅꯕ ꯃꯌꯥꯝ ꯏꯃꯥꯟꯅꯕꯤ ꯃꯌꯥꯝ ꯂꯣꯏ ꯐꯥꯎꯅꯗ꯭ꯔꯦ ꯍꯧꯂ ꯂꯥꯏꯐꯀꯤ
ꯅꯨꯡꯉꯥꯏꯕꯅꯦ ꯑꯗꯨ ꯃꯇꯝꯗ ꯂꯥꯡꯕ ꯑꯗꯣ ꯑꯩꯈꯣꯏꯗꯤ ꯌꯥꯝꯝꯇ ꯐꯪꯗ꯭ꯔꯦ
ꯀꯔꯤ ꯀꯣꯂꯦꯖꯇ ꯀꯥꯔꯝꯕ꯭ꯔꯣ ꯁꯤꯕꯨꯅꯤ ꯍꯥꯏꯕ ꯌꯥꯕꯅꯤ
ꯌꯥꯕ꯭ꯔꯣ
ꯍꯣꯏ
ꯌꯥꯗ ꯍꯥꯏꯔꯗ ꯌꯥꯗꯦ ꯄꯥꯔꯁꯣꯅꯦꯜ ꯑꯣꯏꯕ ꯑꯝꯇ ꯌꯥꯗꯦ
ꯎꯝ ꯀꯃꯥꯏꯅ ꯇꯧꯔꯤ
ꯈꯪꯗꯦ
ꯕꯣꯔꯤꯡ ꯌꯥꯝ ꯆꯨꯍꯟꯒꯗꯧꯕꯒꯤ ꯃꯑꯣꯡꯅꯤꯅ ꯃꯣꯏꯒꯤꯁꯦ
ꯃꯥꯅꯦ ꯋꯥꯔꯤꯁꯨꯦ ꯂꯣꯏ ꯂꯩꯇꯦꯕ ꯄꯨꯡ ꯀꯃꯥꯏꯅꯤ
ꯀꯔꯤ ꯆꯍꯤꯗ ꯂꯣꯏꯒꯦ ꯄꯨꯣꯂꯁ
ꯑꯩꯒꯤꯗꯤ ꯁꯤꯁꯦ ꯑꯍꯥꯟꯕꯗꯤ ꯑꯣꯏꯗꯣꯏꯅꯦꯕ
ꯍꯥꯥ
ꯑꯍꯥꯟꯕ ꯀꯣꯜꯅꯦꯕ ꯅꯪꯅ
ꯅꯠꯇꯦ ꯀꯔꯤ ꯆꯍꯤꯗ ꯂꯣꯏꯒꯦꯃꯣ ꯀꯣꯂꯦꯖ ꯀꯥꯕꯗꯣ
ꯆꯍꯤꯔꯣ
ꯍꯣꯏ
ꯍꯥꯏꯗꯣꯛꯄ ꯌꯥꯗꯦ ꯑꯉꯥꯡ ꯑꯣꯏꯔꯤ
ꯌꯥꯝ ꯂꯣꯠꯂꯦꯅꯦ ꯋꯥ
ꯍꯥꯏꯗꯣꯛꯄ ꯌꯥꯖꯦ ꯑꯉꯥꯡ ꯑꯣꯏꯔꯤ
ꯉꯥꯡ ꯑꯣꯏꯔꯤ ꯉꯥꯡ ꯑꯣꯏꯔꯤ
ꯑꯉꯥꯡ ꯑꯣꯏꯔꯤꯗ
ꯑꯩꯗꯤ ꯂꯩꯁꯥꯕꯤ ꯑꯍꯟ ꯄꯥꯝꯃꯤ
ꯍꯥ
ꯑꯩꯗꯤ ꯅꯨꯄꯤ ꯑꯍꯟ ꯄꯥꯝꯃꯦꯕ ꯑꯉꯥꯡ ꯑꯣꯏꯕꯁꯤ ꯄꯥꯝꯗꯦꯕ
ꯑꯣ ꯊꯤꯌꯨꯀꯣ ꯀꯟꯅ
ꯑꯉꯥꯡꯁꯨ ꯄꯥꯝꯃꯦ ꯅꯠꯇꯦ ꯑꯉꯥꯡꯁꯨ ꯄꯥꯝꯃꯦ ꯑꯍꯟꯁꯨ ꯄꯥꯝꯃꯤ ꯑꯉꯥꯡ ꯑꯣꯏꯔꯁꯨ ꯑꯉꯥꯡ ꯆꯍꯤ ꯑꯉꯥꯡ ꯑꯣꯏꯕ ꯄꯥꯝꯃꯦ ꯑꯗꯨꯕꯨ ꯃꯥꯒꯤ ꯀꯦꯔꯦꯛꯇꯔꯗꯣ ꯌꯥꯝ ꯑꯉꯥꯡ ꯁꯥꯕꯗꯣ ꯑꯗꯨꯗꯤ ꯄꯥꯝꯗ꯭ꯔꯦ
ꯑꯗꯨ ꯅꯪꯅ ꯃꯦꯆꯣꯔ ꯑꯣꯏꯕꯒꯤꯅꯤ
ꯍꯣꯏ ꯑꯗꯨꯗꯤ